ꯑꯣ ꯀꯩꯗꯧꯔꯤꯒꯦ
ꯈꯣꯟꯖꯦꯜꯗ ꯌꯥꯝꯅ ꯂꯥꯎ ꯂꯥꯎꯅ ꯇꯥꯏꯌꯦ
ꯑꯣ ꯑꯣ ꯎꯝ ꯀꯩꯗꯧꯔꯤꯒꯦ ꯍꯥꯏꯕꯅꯦ
ꯃꯤꯠꯇ
ꯃꯤꯊꯨꯞ ꯁꯦꯝꯂꯤꯕ
ꯍꯣꯏ ꯑꯩꯒꯤ ꯃꯤꯇꯨꯞꯇꯣ ꯌꯥꯅꯤꯅꯀꯣ ꯑꯩꯗꯤ ꯅꯪꯗꯤ ꯃꯤꯊꯨꯞ ꯌꯥꯝ ꯂꯥꯎꯋꯦ ꯑꯗꯨꯅ ꯌꯥꯝ ꯆꯥꯎꯋꯦ
ꯎꯝ ꯎꯝ ꯃꯤꯊꯨꯞꯄꯨꯗꯤ ꯑꯗꯨꯝ ꯆꯥꯎꯋꯦ ꯍꯧ ꯎꯝ ꯎꯝ
ꯑꯩꯈꯣꯏꯗꯤ ꯃꯤꯊꯨꯞ ꯈꯔ ꯄꯤꯛꯄꯅꯤꯅꯀꯣ ꯄꯤꯄꯗꯗꯤ ꯌꯥꯗ꯭ꯔꯕꯥ
ꯑꯣ ꯑꯣ ꯑꯣ
ꯑꯗꯣ ꯅꯪꯗꯤ ꯀꯃꯥꯏ ꯀꯃꯥꯏ ꯇꯧꯔꯒ ꯂꯩꯔꯒꯦ
ꯑꯩ ꯍꯧꯖꯤꯛꯇꯤ ꯉꯥꯏꯇꯪ ꯂꯩꯔꯗꯤ ꯑꯉꯥꯡꯗꯣ ꯑꯩ ꯀꯩꯅꯣ ꯇꯧꯔꯅꯤꯅ ꯑꯉꯥꯡꯗꯣ ꯁꯨꯝꯍꯜꯂꯒꯀꯣ
ꯍꯣꯏ
ꯎꯝ ꯑꯉꯥꯡ ꯏꯔꯨꯕ ꯈꯣꯠꯄ ꯔꯦꯗꯤ ꯇꯧꯕ ꯈꯣꯠꯄ ꯇꯧꯔꯅꯤ ꯉꯁꯤꯒꯤꯗꯤ ꯎꯝ ꯉꯁꯤꯗꯤ ꯁꯤꯒꯤ ꯑꯥ ꯑꯥ ꯀꯩꯅꯣ ꯑꯣꯐꯤꯁꯀꯤ ꯊꯕꯛ ꯂꯣꯏꯔꯗꯤꯀꯣ ꯁꯤ ꯑꯣꯐꯤꯁꯀꯤ ꯊꯕꯛ ꯂꯣꯏꯔꯗꯤ ꯈꯔ ꯀꯣꯝꯒꯅꯤ ꯉ ꯁꯤꯗꯤ ꯉꯁꯤꯗꯤ ꯅꯣꯡ ꯆꯨꯗ꯭ꯔꯗꯤ ꯌꯥꯝ ꯐ ꯐꯥꯒꯗꯧꯕꯅꯦ ꯁꯣꯄꯤꯡꯗ ꯆꯠꯊꯣꯛꯅꯤꯉꯥꯏꯀꯣ
ꯎꯝ ꯎꯝ ꯆꯨꯝꯃꯦ ꯆꯨꯝꯃꯦ ꯅꯪ ꯍꯥꯏꯥꯏꯗꯣ
ꯀꯣꯅꯨꯡ ꯃꯅꯥꯛꯇꯁꯨ ꯆꯠꯈꯤꯅꯦ
ꯈꯨꯡꯅꯨꯡꯪꯒꯤ ꯃꯅꯥꯛꯇꯗꯤ ꯀꯔꯤ ꯇꯧꯅꯕꯅꯣꯟ ꯅ
ꯑꯁ ꯆꯤꯂꯨꯡꯒꯤ ꯃꯅꯥꯛꯇ ꯀꯩꯅꯣꯒꯤ ꯃꯥ ꯇꯤꯐꯤꯟ ꯊꯤꯟꯕꯅꯤꯗ
ꯑꯣ ꯑꯣ ꯅꯪ ꯊꯤꯟꯕ ꯆꯠꯇꯣꯏꯔꯥ
ꯑꯣ ꯑꯩꯅ ꯑꯉꯥꯡ ꯑꯁꯤ ꯑꯉꯥꯡ ꯑꯍꯟ ꯑꯃ ꯑꯗꯨꯗꯣ ꯊꯥꯔ ꯆꯠꯁꯤꯔꯅ ꯇꯧꯋꯦ
ꯑꯣ ꯑꯣ ꯑꯣ ꯃꯥ ꯉꯁꯤ ꯇꯛꯈ꯭ꯔꯅꯤ ꯍꯥꯏꯕ꯭ꯔꯣ
ꯑꯣ ꯉꯁꯤ ꯃꯥ ꯆꯠꯂꯅꯤ ꯍꯣꯔꯦꯟ ꯃꯥ ꯆꯠꯂꯅꯤ ꯈꯪꯗꯦ ꯍꯥꯏꯖꯨ ꯍꯥꯏꯗꯦ ꯃꯥꯗꯣ
ꯑꯣ
ꯑꯩ ꯍꯣꯔꯦꯟ ꯊꯤꯟꯕꯤꯔꯒꯦ ꯀꯣꯟꯗꯤ ꯍꯥꯏꯈ꯭ꯔꯕꯅꯦ
ꯅꯤꯡꯗꯨꯅ ꯇꯧꯔ ꯂꯩꯌꯦꯕ ꯃꯥꯜꯂꯦꯕ
ꯍ ꯀꯔꯤꯒꯤꯅꯣ ꯃ
ꯃꯗꯨꯒꯁꯨ ꯀꯩꯅꯣ ꯇꯧꯅꯔꯝꯅꯤ ꯂꯩꯕ ꯅꯨꯡꯉꯥꯏꯔꯝ ꯃꯔꯣꯏꯗꯅ
ꯍꯣꯏ
ꯎꯝ ꯑꯗꯨꯒꯤ
ꯈꯪꯗ꯭ꯔꯦꯗ
ꯍꯌꯦꯡ ꯉꯁꯤꯗꯤ ꯐꯨꯠꯕꯣꯜ ꯂꯩꯕ꯭ꯔꯅꯦ
ꯉꯁꯤꯗꯤ ꯑꯩꯗꯤ ꯐꯨꯠꯕꯣꯜꯗꯤ ꯌꯦꯡꯉꯔꯣꯏ ꯉꯁꯤꯗꯤ ꯉꯟꯇꯥꯅꯥ ꯇꯨꯝꯃꯒ ꯀꯣ ꯉꯥꯁꯤꯗꯤ ꯐꯨꯠꯕꯣꯜ ꯈꯪꯗꯦꯅꯦ ꯌꯦꯡ ꯉꯁꯤ ꯀꯅꯥ ꯀꯅꯥ ꯁꯥꯟꯅꯗꯣꯏ ꯑꯣꯏꯖꯥꯠꯔꯥ
ꯈꯪꯗꯦ ꯑꯩꯁꯨ ꯉꯁꯤꯗꯤ
ꯎꯝ ꯎꯝ
ꯂꯣꯏꯈ꯭ꯔꯦ ꯅꯣꯔꯋꯦ ꯂꯣꯏꯈ꯭ꯔꯦ ꯑꯗꯨꯒ ꯀꯔꯤ ꯀꯔꯤ ꯀꯥ ꯀꯔꯤꯅꯣ
ꯑꯩꯗꯤ ꯈꯪꯗꯦ ꯏꯪꯂꯦꯟꯕ ꯏꯪꯂꯦꯟꯗꯣ
ꯏꯪꯂꯦꯟ ꯗꯣ ꯍꯥꯏꯈ꯭ꯔꯦ ꯑꯩꯗꯣ ꯂꯣꯟꯗꯣ ꯐꯩꯈ꯭ꯔꯕ ꯑꯩꯗꯣ ꯂꯣꯜ ꯈꯤꯇꯪ
ꯑꯣ ꯑꯣ ꯑꯗꯨꯒꯤꯁꯨ ꯃꯥꯜꯂꯦ ꯎꯝ
ꯎꯝ ꯎꯝ ꯅꯪꯁꯨ ꯈꯤꯇꯪ ꯃꯥꯟꯕꯒꯨꯝ ꯇꯧꯋꯦꯕꯣ
ꯑꯣ ꯑꯣ ꯑꯣ ꯑꯩꯗꯤ ꯀꯩꯅꯣꯗ ꯇꯧꯕ ꯑꯁꯤ ꯁꯥꯏꯅꯁ ꯂꯩꯕꯀꯣ ꯅꯥꯇꯣꯟꯒꯤ ꯁꯩꯅꯁ ꯑꯃ ꯂꯩꯕ ꯎꯝ ꯑꯗꯨꯒꯤꯅꯤꯗ ꯈꯔ ꯈꯔ ꯐꯨꯟꯇꯛ ꯐꯨꯟꯇꯛ ꯇꯧꯔꯒꯀꯣ ꯉꯥꯡꯕ ꯑꯩꯈꯣꯏ ꯑꯁ ꯃꯆꯥꯕꯤꯗꯨꯗ ꯀꯃꯥꯏ ꯀꯃꯥꯏꯅ ꯇꯧꯔꯖꯥꯠꯅꯣ ꯃꯦꯝꯆꯥꯕꯤꯗꯨꯁꯨ ꯆꯥ ꯊꯛꯄ ꯂꯣꯏꯔꯒ ꯇꯨꯝꯃꯒꯗꯤ ꯂꯩꯍꯧꯕꯅꯦ ꯃꯥꯗꯣ
ꯑꯣ ꯑꯣ
ꯎ ꯑꯁ ꯃꯥ ꯑꯁ ꯕꯦꯡꯒ꯭ꯂꯣꯔꯗ ꯆꯠꯈ꯭ꯔꯗꯤ ꯑꯁ ꯅꯨꯡꯗꯤ ꯅꯨꯡꯉꯥꯏꯇ꯭ꯔꯦ ꯑꯥ ꯑꯥ ꯑꯥ
ꯑꯃ ꯗꯦꯠ ꯇꯦꯟꯗ ꯑꯃꯨꯛ ꯆꯪꯈ꯭ꯔꯅꯤ ꯕꯦꯡꯒ꯭ꯂꯣꯔꯗ
ꯑꯣ
ꯃꯥꯒꯤ ꯑꯥ ꯀꯩꯅꯣ ꯑꯥ ꯃꯥ ꯊꯕꯛ ꯑꯃ ꯂꯩꯕ ꯑꯥ ꯑꯗꯨꯒꯤꯀꯣ ꯃꯥ ꯆꯈ꯭ꯔꯅꯤꯅ ꯑꯁ ꯎꯝ ꯅꯨꯡꯁꯨ ꯅꯨꯡꯉꯥꯏꯇ꯭ꯔꯦ ꯃꯥꯗꯣ ꯆꯠꯇꯦ ꯃꯥꯗꯣ ꯆꯠꯅꯤꯡꯗꯗꯤ ꯃꯥꯟꯕꯅꯦ ꯑꯗꯨꯁꯨ ꯍꯧꯖꯤꯛꯇꯤ ꯊꯕꯛ ꯍꯥꯏꯕꯁꯤ ꯊꯕꯛ ꯗꯨꯝ ꯃꯥꯒꯤ ꯂꯣꯏꯅꯃꯛ ꯑꯈꯣꯏꯒꯤ ꯊꯕꯛ ꯂꯩꯅꯈ꯭ꯔꯦꯗꯅ
ꯍꯣ ꯍꯣꯏ
ꯑꯗꯨ ꯇꯧꯕꯒꯤ ꯃꯥꯁꯨ ꯑꯥ ꯃꯆꯥꯁꯤꯡꯁꯤꯁꯨ ꯊꯥꯗꯣꯛꯇꯕ ꯀꯤꯀꯣ ꯃꯥꯗꯣ ꯊꯣꯛꯑꯒꯦꯅ ꯍꯥꯏꯕ ꯑꯗꯣ ꯑꯩꯅ ꯑꯁ ꯃꯥ ꯀꯣꯏ ꯀꯣꯏꯕ ꯀꯣꯏꯕꯅꯤꯗ ꯃꯥꯒꯤ ꯃꯋꯥꯒ ꯃꯕꯥꯅꯤꯀꯣ
ꯍꯣꯏ ꯍꯣꯏ ꯍꯣꯏ
ꯑꯣꯏꯅꯤꯡꯉꯥꯏꯅꯦ ꯍꯥꯏ ꯍꯥꯏꯕꯅꯦꯕ
ꯎꯝ ꯎꯝ ꯎꯝ ꯑꯣꯏꯅꯤꯉꯥꯏ ꯀꯣꯏꯕ ꯆꯠꯅꯕꯔꯣ
ꯑꯣ ꯃꯣꯏ ꯀꯣꯏꯕ ꯆꯠꯄ ꯑꯩꯉꯣꯟꯗꯁꯨ ꯌꯥꯎꯁ ꯁꯦꯅꯗꯤ ꯍꯥꯏꯕꯅꯦꯕ ꯑꯩꯅ ꯑꯗꯨ ꯑꯗꯨ ꯇ ꯀꯩꯅꯣ ꯇꯧꯔꯅꯤ ꯇꯥ ꯍꯟꯗꯛꯁꯦ ꯑꯥ ꯈꯔ ꯀꯩꯅꯣ ꯏꯆꯥ ꯁꯤꯡꯒ ꯑꯩ ꯁ꯭ꯄꯦꯟ ꯇꯧꯔꯒ ꯌꯨꯝꯗ ꯑꯣꯏꯟ ꯂꯩꯖꯔꯒꯦꯅ ꯍꯥꯏꯕꯀꯣ
ꯎꯝ
ꯍꯥ꯭ꯏꯕꯗꯤ ꯑꯩꯁꯨ ꯑꯉꯥꯡꯁꯨ ꯑꯄꯤꯛꯄꯁꯨ ꯌꯥꯎꯕꯅꯤꯅꯀꯣ ꯀꯣꯏꯕꯗꯨꯁꯨ ꯀꯌꯥꯃꯨꯛ ꯅꯨꯡꯉꯥꯏꯇ꯭ꯔꯦꯗ ꯍꯟꯗꯛꯀꯥꯟ ꯍꯥꯏꯕꯗꯤ ꯑꯉꯥꯡꯗꯣ ꯆꯥꯛ ꯄꯤꯖꯕ ꯈꯣꯠꯆꯕ ꯍꯥꯏꯕꯗꯤ ꯑꯈꯣꯏꯒꯤ ꯆꯥꯛ ꯌꯦꯟꯖꯥꯡ ꯗꯨ ꯀꯨꯝꯕ ꯄꯗꯤ ꯃꯣꯏ ꯃꯄꯥꯟꯒꯤꯗꯣ ꯆꯥꯕ ꯍꯩꯇ꯭ꯔꯦꯗꯅ ꯑꯉꯥꯡꯗꯣ ꯑꯗꯨ ꯌꯥꯝ ꯋꯥꯏꯕ ꯇꯥꯕ꯭ꯔꯣ
ꯍꯣꯏ ꯇꯥꯏꯌꯦ
ꯑꯣ ꯑꯣ ꯑꯗꯨꯒꯤꯅꯤꯗ ꯑꯁ ꯀꯅꯥꯅꯣꯀꯣ ꯁꯣꯝꯗꯅ ꯑꯃꯨꯛ ꯇꯧꯔꯤꯁꯤꯅꯀꯣ ꯑꯣ
ꯀꯩꯗꯧꯔꯒꯦ
ꯂꯥꯡꯒꯅꯣ ꯍꯥꯏꯔꯒ ꯇꯧꯔꯒ ꯀꯩ ꯂꯥꯡꯑꯥ ꯂꯩꯔꯦ ꯃꯗꯨ ꯑꯉꯥꯡꯗꯣ ꯑꯩ ꯈꯨꯄꯥꯛꯅ ꯀꯤꯟ ꯊꯤꯟꯕꯗ ꯑꯩꯅ
ꯈꯨꯄꯥꯛꯅ ꯀꯤꯟ ꯊꯤꯟꯕ ꯌꯥꯕ꯭ꯔꯣꯅꯦ ꯅꯪ
ꯎꯝ ꯇꯖꯨꯞ ꯆꯨꯖꯨꯞ ꯆꯨꯖꯨꯞ ꯂꯥꯎꯅ ꯃꯥ ꯀꯥꯞꯂ ꯂꯩꯔꯅꯤꯗ ꯎꯝ ꯎꯝ ꯎꯝ
ꯏꯍꯤ ꯌꯥꯝ ꯅꯣꯛꯅꯤꯡ ꯅꯣꯛꯅꯤꯡꯕ ꯉꯥꯡꯔꯛ ꯑꯦ ꯅꯪ
ꯖꯖꯥꯠꯅꯦ ꯑꯩꯅ ꯁꯥꯎꯔꯗꯤꯀꯣ ꯍꯥꯏ ꯍꯥꯏꯒꯗꯧꯕ ꯅꯠꯇ꯭ꯔꯕ ꯁꯦꯔꯥꯥꯟꯗꯨꯔꯥꯟ ꯉꯥꯡꯖꯕꯖꯥꯠ ꯑꯩ ꯏꯊꯟꯗ ꯐꯥꯎꯀꯣ ꯑꯃꯨꯛ ꯅꯣꯛꯅꯤꯡꯗꯅ ꯑꯃꯨꯛ ꯅꯣꯛꯀꯅꯤ ꯃꯣꯏꯒꯤ ꯃꯃꯥꯡꯗꯗꯤ ꯑꯃꯨꯛꯀ ꯅꯣꯛꯄ ꯌꯥꯗ ꯗꯦ ꯃꯣꯏꯒ ꯃꯃꯥꯡꯗꯒ ꯅꯣꯛꯄꯤꯔꯦꯗꯅ ꯑꯁ ꯃꯥ ꯑꯃꯨꯛ ꯍꯔꯥꯎꯔꯤꯗꯨꯕꯨ ꯑꯃꯨꯛ ꯇꯧꯈꯤꯒꯦꯅꯀꯣ ꯍꯟꯖꯤꯟ ꯍꯟꯖꯤꯟ ꯇꯧꯗꯣꯏꯕ ꯎꯝ ꯎꯝ ꯈꯪꯗ꯭ꯔꯦ ꯈꯪꯗ꯭ꯔꯦ ꯇꯧꯔꯤꯁꯦ ꯎꯝ ꯑꯌꯨꯛꯇꯗꯤ ꯑꯗꯨꯝ ꯊꯕꯛꯄꯨꯗꯤ ꯌꯥꯝꯕ ꯑꯉꯥꯡꯒꯤ ꯐꯤꯔꯣꯜ ꯊꯨꯠꯄ ꯑꯣꯏ ꯀꯔꯤ ꯇꯧꯕ ꯑꯣꯏꯒ ꯇꯧꯔꯒ ꯀꯣ
ꯎꯝ
ꯑꯌꯨꯛꯇꯗꯤ ꯈꯔꯗꯤ ꯊꯕꯛꯇꯣ ꯑꯗꯨꯝ ꯌꯥꯝꯃꯦ ꯑꯌꯨꯛ ꯑꯌꯨꯛ ꯍꯥꯏꯕꯁꯤ
ꯎꯝ ꯎꯝ ꯍꯣꯔꯦꯟ ꯅꯨꯡꯊꯤꯟꯗꯤ ꯎꯝ ꯐ꯭ꯔꯤꯗ ꯑꯃꯨꯛ ꯂꯩꯕ ꯌꯥꯏꯗꯅ ꯅꯨꯡꯗꯥꯡ ꯀꯔꯤ ꯆꯥꯛ ꯃꯌꯥꯝꯊꯣꯡꯒꯨꯝꯕ ꯍꯧꯈ꯭ꯔꯀꯥꯟꯗ
ꯑꯣ ꯑꯣ ꯑꯩꯈꯣꯏ ꯀꯩꯅꯣ ꯇꯨꯂꯨꯗꯣ ꯂꯥꯛꯑꯒ ꯆꯥꯛ ꯏꯟꯖꯥꯡ ꯊꯣꯡꯕꯤꯌꯣꯅ ꯍꯥꯏꯕꯅꯦ ꯉꯁꯤꯗꯤ ꯀ ꯃꯥꯒꯤ ꯎꯝ ꯆꯥꯟ ꯑꯣ ꯉꯁꯤ ꯇꯤ ꯃꯥ ꯆꯥꯛ ꯏꯟꯖꯥꯡ ꯊꯣꯡꯉꯅꯤ ꯇꯨꯂꯨꯗꯣ
ꯑꯣ ꯀꯔꯤ ꯍꯟꯖꯥꯡ ꯊꯣꯡꯗꯨꯏꯕ
ꯑꯣ ꯈꯪꯗ꯭ꯔꯤꯅꯦ ꯀꯔꯤ ꯍꯟꯖꯥꯡ ꯆꯥꯁꯤꯔꯣꯅ ꯈꯪꯗ꯭ꯔꯤꯕ
ꯑꯩꯁꯨꯂꯛꯀꯦ ꯅꯣꯏꯗ
ꯑꯣ ꯂꯥꯛꯑꯣ ꯂꯥꯛꯑꯣ ꯂꯥꯛꯑꯣ ꯆꯥꯁꯤ ꯆꯥꯁꯦ ꯑꯩꯗꯤ ꯃꯣꯁ ꯋꯦꯜꯀꯝꯅꯦ ꯂꯥꯛꯑꯣ ꯌꯨꯝꯗ ꯂꯥꯛ ꯑꯣ ꯀꯅꯥ ꯀꯅꯥꯅꯣ ꯂꯥꯛꯅꯤꯡꯕ ꯃꯌꯥꯝ ꯂꯥꯛꯎꯅ ꯈꯣꯝ ꯈꯣꯝꯃꯤꯅꯦ ꯑꯗꯨꯒ ꯆꯥꯕ ꯂꯣꯏꯕ ꯈꯣꯠꯄ ꯇꯧꯔꯒ ꯄꯨꯂꯞꯅ ꯀꯩꯅꯣ ꯇꯧꯔꯒ ꯅ ꯑꯩꯅ ꯊꯣꯡꯉ꯭ꯔꯕꯅꯤꯅ ꯅꯣꯏꯅ ꯀꯣꯟ ꯐꯦꯡꯕ ꯈꯣꯠꯄ ꯑꯃꯨꯛ ꯇꯧꯕꯤꯔꯝꯃꯒ ꯑꯃꯨꯛ ꯆꯠꯄꯀꯣ
ꯑꯁ ꯌꯥꯗꯦꯗ ꯅꯪꯒꯤ ꯀꯧꯗꯗꯤ ꯀꯤꯕꯨ ꯀꯤꯌꯦꯗ
ꯑꯧ ꯂꯥꯛꯑꯣ ꯂꯥꯛꯑꯣ ꯅ ꯑꯩꯗꯤꯀꯣ ꯑꯗꯨꯝ ꯀꯩꯅꯣ ꯇꯧꯔ ꯂꯩꯔꯕꯅꯤ
ꯑ ꯍꯣꯏ ꯍꯣꯏ ꯂꯥꯛꯀꯦ ꯂꯥꯛꯀꯦ ꯑꯗꯣ ꯀꯣ ꯂꯤꯛꯀꯗꯤ ꯐꯦꯡꯉꯔꯣꯏ ꯀꯣ ꯑꯩꯗꯤ
ꯑꯌꯣ ꯆꯥꯥꯕ ꯑꯩꯗꯤ ꯑꯉꯥꯡ ꯄꯤꯛꯄꯅꯤꯅꯀꯣ
ꯑꯣꯏ
ꯑꯪ ꯑꯗꯨꯃꯥꯏꯅ ꯇꯧꯕꯤꯔꯝꯂꯒ ꯑꯃꯨꯛ ꯆꯠꯇꯂꯕ ꯑꯗꯨ ꯑꯣꯏꯔꯗꯤ ꯑꯁꯨꯝ ꯆꯥꯛ ꯀꯧꯕꯁꯨ ꯅꯨꯡꯉꯥꯏꯗꯅ
ꯍꯣꯏ ꯍꯣꯏ
ꯑꯣ ꯂꯥꯛꯑꯒ ꯑꯗꯨꯝ ꯐꯦꯡꯗꯣꯛꯑꯒ ꯑꯗꯨꯝ ꯅꯣꯏꯁꯨ ꯑꯗꯨꯝ ꯂꯥꯛꯑꯒ ꯑꯗꯨꯝ ꯆꯥꯔꯒ ꯆꯥꯕ ꯂꯣꯏꯔꯒ ꯐꯦꯡꯗꯣꯛꯑꯒ ꯆꯠꯂꯗꯤ ꯗꯤ ꯑꯦꯅꯤ ꯇꯥꯏꯝꯗ ꯑꯃꯨꯛ ꯑꯩ ꯀꯧꯕ ꯌꯥꯏꯗꯅ ꯅꯣꯏꯅ ꯊꯣꯡꯅꯤꯡꯕ ꯇꯟꯗ꯭ꯔꯁꯨ ꯑꯩ ꯊꯣꯡꯕꯤꯒꯅꯤ ꯂꯥꯛꯑꯣ ꯂꯥꯛꯑꯣ ꯂꯥꯛꯑꯣ ꯅꯣꯏꯅ ꯆꯥꯛ ꯌꯦꯟꯖꯥꯡ ꯐꯖꯅ ꯊꯣꯡꯕ ꯂꯣꯏꯔꯒ ꯑꯃꯨꯛ ꯆꯥꯔꯒ ꯐꯦꯡꯗꯣꯛꯄ ꯂꯣꯏꯔꯒ ꯑꯃꯨꯛ ꯆꯠꯂꯗꯤ ꯑꯩꯒꯤꯁꯨ ꯅꯨꯡꯉꯥꯏꯔꯦꯗꯅ
ꯍꯣꯏ ꯍꯣꯏ ꯍꯣꯏ ꯈꯪꯉꯦ ꯈꯪꯉꯦ ꯑꯗꯨ ꯑꯗꯨꯁꯨ
ꯑꯧ ꯑꯧ ꯅꯨꯡꯉꯥꯏꯕꯅꯦꯍꯦ ꯑꯗꯨꯁꯨ ꯑꯩ ꯊꯥꯏꯅ ꯂꯩ ꯁꯥꯔꯤꯉꯩꯗꯀꯣ ꯇꯧꯔꯝꯕꯅꯦ ꯑꯗꯨꯒꯨꯝꯕꯗꯣ
ꯍꯜꯂꯣ ꯇꯥꯄ꯭ꯔꯣ
ꯑꯣ ꯇꯥꯕ꯭ꯔꯣ ꯇꯥꯕ꯭ꯔꯣ ꯇꯥꯕ꯭ꯔꯣ ꯍꯜꯂꯣ ꯑꯣ ꯇꯥꯕ꯭ꯔ ꯏꯇꯥ
ꯍꯣ ꯍꯣꯏ
ꯑꯣ ꯑꯣ ꯇꯥꯏ ꯇꯥꯏ ꯇꯥꯏ ꯑꯩꯁꯨ ꯎꯝ
ꯎꯝ ꯎꯝ
ꯗꯨꯝ ꯇꯥꯔꯤ ꯍꯥꯏꯕ ꯇꯥꯔꯦ ꯉꯁꯤꯒꯤ ꯊꯕꯛ ꯑꯥ ꯉꯔꯥꯡꯗꯣ
ꯀꯅꯥ
ꯑꯣ ꯅꯨꯡꯉꯥꯏꯔꯦ ꯅꯪꯗꯤ ꯀꯃ ꯐꯣꯟꯗꯨꯗꯤ ꯀꯃꯥꯏ ꯇꯧꯔꯒ ꯐꯣꯏꯔꯤꯅꯣ
ꯑꯗꯨꯝ ꯐꯣꯟꯗꯣ ꯑꯗꯨꯝ ꯄꯥꯏꯔꯒ ꯑꯗꯨꯝ ꯐꯣꯏꯔꯤꯗꯅ
ꯑꯣ ꯑꯣ ꯌꯥꯝ ꯐꯥꯏ ꯀꯣ
ꯑꯩꯒꯤ ꯑꯁ ꯈꯪꯗ꯭ꯔꯦꯅꯦ ꯑꯩ ꯎꯔꯤꯡꯁꯨ ꯅꯠꯇ ꯃꯌꯥꯝ ꯊꯣꯛꯂꯛꯄꯀꯣ
ꯑꯣ ꯑꯣ ꯑꯁ ꯅꯨꯡꯉꯥꯏꯇꯦꯅꯦ ꯀꯩꯅꯣ ꯇꯧꯕꯒꯤ ꯑꯣꯏ ꯁꯨ ꯑꯣꯏꯔꯝꯃꯅꯤ ꯅꯪ ꯅꯁꯥꯒꯤ ꯍꯧꯖꯤꯛꯀꯥꯟ ꯑꯗꯨꯝ ꯊꯣꯛꯍꯧꯕꯁꯨ ꯐꯗꯤ ꯐꯔꯦꯗ ꯀꯩꯁꯨ ꯈꯜꯂꯨ ꯎꯝ
ꯉꯍꯥꯛꯇꯪ ꯑꯃꯨꯛ ꯐꯥꯗꯤ ꯐꯥꯔꯛꯀꯅꯤꯀꯣ
ꯎꯝ ꯎꯝ ꯐꯗꯤ ꯐꯕꯅꯤ ꯑꯗꯨꯃꯥꯏꯅ ꯃꯥꯔꯛꯇ ꯊꯣꯛꯄꯁꯨꯀꯣ
ꯎꯝ ꯎꯝ ꯎꯝ
ꯑꯩꯈꯣꯏꯒꯤ ꯐꯠꯇꯕ ꯃꯤꯌꯥꯝꯗ ꯑꯗꯨꯝ ꯀꯩꯅꯣ ꯇꯧꯊꯣꯛꯔꯛꯏꯗꯅ ꯑꯗꯨꯕꯨꯁꯨ ꯐꯥꯗꯤ ꯐꯥꯋꯦ ꯑꯩꯁꯨ ꯑꯁ ꯊꯥꯏꯅ ꯂꯩꯁꯥꯕꯤ ꯌꯪ ꯌꯪ ꯀꯩꯅꯣ ꯇꯧꯔꯝꯕ ꯀꯥꯟꯗꯣ ꯑꯗꯨꯀꯥꯟꯗ ꯌꯥꯝꯅ ꯊꯣ ꯎꯝ ꯑꯥ ꯍꯧꯖꯤꯛꯄꯨꯗꯤ ꯑꯗꯨꯝ ꯑꯉꯥꯡꯒꯨꯝꯕ ꯂꯩꯕꯀꯣ ꯆꯍꯤꯕꯨꯗꯤ ꯑꯗꯨꯝ ꯍꯥꯏꯔꯗꯤ ꯑꯗꯨꯝ ꯍꯟꯗꯤ ꯍꯜ ꯂꯦꯗꯅ ꯊꯥꯏꯅ ꯑꯉꯥꯡ ꯑꯣꯏꯔꯥꯀꯥꯟꯗꯗꯤ ꯀꯣ ꯑꯩꯁꯨ ꯊꯣꯛꯔꯝꯕꯅꯦ ꯕ ꯑꯗꯣ ꯊꯣꯛꯔꯒ ꯈꯣꯠꯂꯒ ꯇꯧꯔꯒ ꯑꯩ ꯑꯩ ꯃꯤꯟꯁꯦꯟ ꯐꯥꯎ ꯌꯦꯡꯕ ꯇꯟ ꯇꯟꯕꯁꯤꯗꯤꯀꯣ ꯑꯗꯨꯀꯥꯟꯗ ꯀꯣ
ꯃꯣꯍꯣꯏ ꯑꯗꯨ ꯅꯪ ꯅꯪꯗꯤ ꯀꯔꯤ ꯀꯔꯤ ꯎꯝ ꯇꯩꯒꯦ ꯀꯃꯥꯏ ꯑꯃꯨꯛ ꯐꯥꯒꯦ
ꯑꯁ ꯑꯩꯗꯣ ꯀꯔꯤꯁꯨ ꯇꯩꯗ꯭ꯔꯦ ꯑꯗꯨꯒ ꯃꯤꯟꯁꯦꯟꯒꯁꯨ ꯄꯥꯛ ꯑꯩꯁꯦ ꯌꯦꯡꯅꯤꯡꯗ꯭ꯔꯦꯗ ꯃꯤꯟꯁꯦꯟꯒꯁꯤ ꯌꯦꯡꯅꯤꯡꯕ ꯐꯥꯎꯗꯕꯗꯣ ꯁꯨꯝ ꯋꯈꯜꯗꯥꯀꯣ ꯍꯥꯏꯕꯗꯤ ꯄꯤꯝꯄꯜ ꯃꯤꯌꯥꯝ ꯎꯔꯕꯅꯤꯅ ꯑꯩꯁꯨ ꯑꯗꯨꯝ ꯇꯟꯕꯒꯤ ꯃꯤꯟ ꯃꯤꯟꯁꯦꯡ ꯒꯨꯝꯕ ꯌꯦꯡꯕ ꯈꯣꯠꯄꯗꯨ ꯇꯟꯗꯅ ꯑꯩꯗꯤ ꯑꯗꯨꯝ ꯄꯤꯌꯥꯃꯨꯛꯇꯤ ꯌꯦꯡꯗ꯭ꯔꯦ ꯑꯗꯩꯗꯤ ꯑꯩ ꯍꯤꯗꯥꯛꯇꯤ ꯄꯛ ꯇꯩꯗꯦꯗ ꯑꯩꯗꯤ ꯑꯗꯨꯝ ꯑꯥ ꯏꯁꯤꯡꯒꯨꯝꯕ ꯑꯌꯥꯝꯕ ꯑꯗꯨꯝ ꯊꯥꯛꯔꯦꯀꯣ ꯏꯁꯤꯡꯗꯨꯗꯤ ꯏꯁꯤꯡ ꯏꯌꯥꯝꯕ ꯊꯛꯔꯒ ꯈꯣꯠꯂꯒ ꯇꯧꯔꯒ ꯃꯥꯡꯍꯟꯈꯤꯕꯅꯦꯕ
ꯎꯝ ꯎꯝ ꯎꯝ
ꯎꯝ ꯎꯝ
ꯑꯁꯤꯁꯦ ꯃꯅꯨꯡꯗꯒꯤꯁꯨ ꯊꯣꯛꯄ ꯃꯥꯜꯂꯤ
ꯑꯣ ꯃꯅꯨꯡꯒꯤ ꯅꯪꯒꯤ ꯅꯪꯅ ꯀꯩ ꯀꯩꯅꯣ ꯐꯠꯇꯕ ꯈꯣꯠꯄ ꯁꯤꯡ ꯆꯥꯕ ꯁꯨꯝ ꯂꯩꯗꯅ ꯊꯥꯎ ꯅꯨꯡꯗꯥꯎ ꯅ ꯑꯗꯨꯝ ꯒꯦꯁꯇ꯭ꯔ꯭ꯤꯛ ꯀꯜꯂꯥꯁꯨꯀꯣ ꯍꯥꯏꯕꯗꯤ ꯑꯩꯈꯣꯏ ꯄꯨꯛꯀꯨꯝꯕ ꯈꯣꯠꯄ ꯇꯧꯔꯁꯨ ꯑꯗꯨꯝ ꯑꯌꯥꯝꯕ ꯄꯨꯛ ꯆꯣꯡꯊꯣꯛꯄꯅꯤ ꯍꯥꯏꯕꯗꯤ ꯒꯁꯇ꯭ꯔꯤꯛ ꯂꯩꯕ ꯈꯣꯠꯄ ꯇꯧꯕꯁꯨꯀꯣ ꯑꯈꯣꯏ ꯏꯁꯥꯗ ꯑꯗꯨꯝ ꯆꯣꯡꯊꯣꯛꯄꯅꯦꯕꯀꯣ
ꯎꯝ
ꯎꯝ ꯃꯣꯠꯄ ꯐꯠꯇꯕꯁꯤꯡꯗꯨꯗꯤ ꯑꯗꯨꯝ ꯊꯣꯛꯄꯅꯦ ꯎꯝ ꯑꯗꯨꯒꯤꯁꯨ ꯑꯣꯏꯔꯝ ꯎꯝ ꯑꯩꯈꯣꯏ ꯄꯨꯛꯀꯤꯗꯨꯁꯨ ꯑꯗꯨ ꯑꯌꯥꯝꯕꯅꯗꯤ ꯏꯁꯤꯡ ꯊꯛꯄꯅꯗꯤ ꯈꯋꯥꯏ ꯈ꯭ꯋꯥꯏꯗꯒꯤ ꯕꯦꯁ ꯑꯣꯏꯔꯦꯀꯣ
ꯍꯣꯏ ꯍꯣꯏ
ꯎꯝ ꯎꯝ ꯏꯁꯤꯡꯗꯤ ꯌꯥꯝꯇ ꯊꯛꯀꯗꯧꯕ ꯀ꯭ꯔꯤꯝ ꯅꯨꯡ ꯀ꯭ꯔꯤꯝꯗꯤ ꯁ ꯇꯩ ꯇꯩꯒꯅꯣ ꯑꯩꯗꯤꯀꯣ ꯑꯥ ꯍꯤꯗꯥꯛ ꯐꯥꯎ ꯇꯩꯗꯤ ꯑꯩꯗꯤ ꯑꯗꯨꯝ ꯃꯊꯟꯇ ꯑꯗꯨꯝ ꯊꯝꯂꯝꯂꯒ ꯀꯣ
ꯎꯝ ꯑꯩꯒꯤꯗꯤ ꯎꯗꯤꯡ ꯅꯠꯗꯕ ꯃꯥꯟꯕꯒ ꯆꯕꯒ ꯁꯨꯝ ꯇꯥꯎꯕ
ꯑꯣ ꯑꯣ ꯈꯣꯠꯂꯨꯅꯨ ꯈꯣꯠꯂꯨꯅꯨ ꯐꯥꯒꯠꯆꯕ ꯈꯣꯠꯄ ꯍꯣꯔꯦꯟ ꯑꯩ ꯑꯦ ꯑꯩꯈꯣꯏ ꯁꯥꯏꯗꯠꯇ ꯍꯤꯗꯥꯛꯇꯣ ꯍꯥꯡꯉꯒ ꯑꯩ ꯍꯣꯔꯦꯟ ꯗꯨꯀꯥꯟ ꯆꯠꯀꯅꯦꯕꯀꯣ ꯑꯗꯨꯀꯥꯟꯗ ꯂꯧ ꯑꯣ ꯑꯣ ꯆꯥꯕꯒꯤꯁꯨ ꯂꯩꯌꯦꯦ ꯀꯠꯆꯕꯒꯤꯀꯣ ꯑꯩꯈꯣꯏꯅꯁꯨ ꯆꯥꯁꯨ ꯆꯥꯒꯗꯧꯕꯅꯦ ꯑꯗꯣ ꯑꯗꯨ ꯃꯤꯌꯥꯝꯗꯣ ꯑꯃꯨꯛ ꯆꯥꯁꯤꯟꯕ ꯈꯣꯠꯆꯤꯟꯕꯁꯨ ꯇꯧꯒꯗꯧꯕꯅꯦꯕ
ꯍꯣꯏ ꯍꯣꯏ
ꯎꯝ ꯎꯝ ꯎꯝ ꯍꯧꯖꯤꯛ ꯑꯗꯨꯝ ꯋꯥꯔꯤ ꯁꯅꯥ ꯁꯅꯥ ꯁꯅꯥ ꯁꯅꯥꯅ ꯑꯩꯁꯨ ꯑꯌꯥꯝꯕ ꯍꯧꯖꯤꯛ ꯂꯣꯏꯁꯤꯜꯂꯛ꯭ꯔꯦ ꯑꯦ ꯑꯥ ꯌꯨꯝ ꯁꯦꯡꯕ ꯈꯣꯠꯄꯗꯣ ꯍꯧꯖꯤꯛ ꯁꯅꯥ ꯁꯅꯥ ꯁꯅꯥꯅꯤ ꯌꯨꯝ ꯁꯦꯡꯈ꯭ꯔꯤꯅꯦ ꯑꯩꯗꯣ ꯂꯣꯏꯁꯤꯜꯂꯤꯦ ꯍꯥꯏꯗꯤꯥ ꯍꯧꯖꯤꯛꯇꯤ ꯍꯥ
ꯃꯥꯏꯒꯤ ꯇꯨꯍꯥꯎꯗꯧ
ꯑꯣ ꯑꯣ
ꯐ꯭ꯂꯦꯁꯤꯌꯥꯔꯗꯣ
ꯑꯣ ꯑꯣ
ꯌꯥꯝꯃꯦ ꯍꯥꯏꯕ
ꯑꯣ ꯑꯣ ꯌꯥꯝꯅ ꯌꯦꯡꯨꯅꯨ ꯌꯥꯝꯅꯁꯨ ꯌꯦꯡꯃꯜꯂꯁꯨ ꯀꯣ ꯑꯩꯈꯣꯏꯗ ꯑꯩꯈꯣꯏ ꯃꯥꯏꯟꯗꯁꯨ ꯂꯩꯕꯅꯦ ꯑꯩꯈꯣꯏ